ꯍꯜꯂꯣ
ꯑꯧ ꯇꯥꯏꯌꯦ ꯕ꯭ꯔꯣ
ꯑꯣ ꯑꯣꯍꯣꯏ ꯇꯥꯏ ꯀꯣ
ꯀꯩꯗꯧꯔꯤꯅꯣ
ꯑꯦ ꯀꯩ ꯑꯁ ꯆꯛ ꯆꯥ ꯂꯣꯏꯔꯒꯥ ꯂꯩꯔꯦꯗ ꯕ꯭ꯔꯣꯗꯤ
ꯑꯣ ꯑꯩꯁꯨ ꯀꯟꯅ ꯆꯥꯔꯤꯅꯦ
ꯑꯣ ꯏꯟꯆꯥꯡ ꯑꯍꯥꯎ ꯆꯥꯕ꯭ꯔꯣ ꯀꯔꯤ ꯏꯟꯁꯥꯡꯂꯥ
ꯎꯝ ꯁꯧꯒ꯭ꯔꯤꯅꯤꯗ ꯍꯥꯎꯇꯦꯗ
ꯑꯥ
ꯀꯔꯤ ꯇꯧꯔꯦ ꯉꯁꯤꯗꯤ
ꯑꯣ ꯀꯩꯝ ꯇꯧꯗꯦ ꯁꯨꯝ ꯂꯩꯔꯝꯃꯤꯅꯦ ꯕ꯭ꯔꯣꯗꯤ ꯀꯩ ꯏꯟꯖꯥꯡ ꯆꯥꯔꯒꯦ
ꯉꯁꯤ ꯑꯥ ꯍꯣꯁꯇꯦꯜ ꯂꯩꯕꯅꯤꯅ ꯍꯣꯁꯇꯦꯜꯅ ꯉꯥ ꯄꯤꯕꯒꯤ ꯉꯥ ꯆꯥꯏ
ꯍꯥꯎꯋꯤꯅꯦ
ꯎꯝ ꯈꯪꯗꯦꯗ ꯑꯗꯨꯝ ꯍꯣꯁꯇꯦꯜꯒꯤ ꯏꯟꯁꯥꯡ ꯑꯗꯨꯝ ꯍꯥꯎꯋꯦ ꯍꯥꯏꯕ ꯇꯥꯔꯦ ꯍꯣꯏ ꯗꯥꯜꯒꯥ ꯀꯝꯄꯤꯌꯥꯔ ꯇꯧꯔꯗꯤ
ꯍꯥꯎꯕꯨꯔꯗꯤ ꯑꯗꯨꯝ ꯍꯥꯎꯕꯅꯤꯗ
ꯑꯥ ꯍꯣꯏ ꯅꯊꯟꯗ ꯂꯩꯕ꯭ꯔꯥ ꯀꯅꯥ ꯀꯅꯥ ꯂꯩꯕ꯭ꯔꯥ ꯑꯣ
ꯕ꯭ꯔꯣꯗꯤ ꯀꯩꯗꯧꯔꯤꯅꯣ
ꯀꯩ ꯀꯩꯗꯧꯔꯤꯅꯣ ꯍꯥꯏꯗꯤ
ꯂꯥꯏꯔꯤꯛ ꯄꯥꯔꯤꯔꯣ
ꯑꯥ ꯑꯥ ꯑꯥ ꯅꯠꯇꯦ ꯅꯠꯇꯦ ꯁꯨꯝꯅ ꯑꯗꯨꯝ ꯐꯝꯔꯒ ꯀꯅꯥꯕꯨ ꯀꯣꯜ ꯇꯧꯕ ꯌꯥꯕ꯭ꯔꯥ ꯊꯤꯔꯒ ꯂꯩꯔꯤꯅꯦ ꯑꯗꯨ
ꯑꯣ
ꯉꯔꯥꯡꯗꯣ ꯉꯔꯥꯡꯁꯨ ꯏꯕꯥꯅꯤ ꯀꯣꯜ ꯇꯧꯁꯦ ꯍꯥꯏꯔꯒ ꯌꯥꯗꯕꯅꯤꯀꯣ
ꯑꯣ ꯁꯔꯚꯔ ꯌꯥꯗꯕꯅꯤ
ꯑ ꯕꯣꯜ ꯕꯣꯜ ꯌꯦꯡꯗꯣꯏꯔꯣ ꯕ꯭ꯔꯣ
ꯍꯣꯏ ꯌꯦꯡꯒꯦ ꯇꯧꯕꯅꯦ ꯍꯣꯔꯦꯟ ꯄꯨꯡ ꯑꯍꯨꯝꯗ
ꯉꯁꯤ ꯉꯁꯤꯒꯤꯗꯤ ꯌꯦꯡꯕ꯭ꯔꯥ
ꯉꯁꯥꯏ ꯉꯔꯥꯡ ꯏꯁꯄꯦꯟꯒꯤꯗꯤ ꯌꯦꯡꯉꯦ ꯔꯣꯅꯥꯜꯗꯣ ꯈꯣꯏꯗꯤ ꯌꯦꯡꯗ꯭ꯔꯦ
ꯍꯦ ꯍꯦ ꯌꯦꯡꯅꯤꯡꯗ꯭ꯔꯕ ꯑꯗꯨꯗꯤ
ꯌꯦꯡꯗꯤ ꯌꯦꯡꯅꯤꯡꯕ ꯑꯂꯥꯝ ꯊꯝꯃꯒ ꯍꯧꯒꯠꯄꯗꯣ ꯀꯥꯎꯔꯕ
ꯑ ꯑ ꯍ ꯍ ꯑꯥ ꯉꯁꯤ ꯄꯨꯡ ꯑꯍꯨꯝ ꯒꯤꯁꯨ ꯌꯦꯡ ꯌꯦꯡꯒꯅꯤ ꯑꯩꯁꯨ ꯍꯣꯏ
ꯎꯝ
ꯀꯔꯤ ꯀꯔꯤ ꯇꯤꯝ ꯁꯄꯣꯔꯠ ꯇꯧꯋꯦꯅꯪ
ꯑꯩꯗꯤ ꯕ꯭ꯔꯖꯤꯜꯗ ꯂꯩꯌꯦꯗ
ꯎꯝ ꯕ꯭ꯔꯥꯖꯤꯜ ꯏꯁꯄꯦꯟ ꯑꯔꯖꯦꯟꯇꯤꯅꯥ ꯍꯣꯏ ꯃꯣꯏꯁꯦ ꯉꯝꯔꯗꯤ ꯐꯕꯅꯤꯅꯦ
ꯎꯝ
ꯑꯗꯨ ꯐ꯭ꯔꯥꯟꯁꯅ ꯉꯝꯕ ꯆꯥꯟꯁꯅꯗꯤ ꯋꯥꯡꯉꯦꯗ ꯐ꯭ꯔꯥꯟꯁ ꯈꯣꯏꯁꯦ
ꯎꯝ ꯐ꯭ꯔꯥꯟꯁ ꯌꯥꯕꯅꯦ
ꯕ꯭ꯔꯣꯗꯤ ꯀꯩ ꯇꯤꯝꯅꯣ
ꯑ ꯑꯔꯖꯦꯟꯇꯤꯅꯥꯅꯦꯗ ꯐꯔꯁ
ꯑꯣ ꯆꯆꯥ ꯀꯥꯒꯅꯤꯗ ꯀꯥꯒꯅꯤꯗ
ꯉꯁꯤ ꯉꯁꯤ ꯉꯁꯤꯒꯤ ꯃꯦꯠꯁꯇꯤ ꯀꯥꯗꯤ ꯀꯥꯗꯣꯏ ꯃꯥꯜꯂꯦ ꯍꯥꯏꯗꯤ ꯉꯗꯦꯀꯣ ꯐꯨꯠꯕꯣꯜꯅꯤꯅ ꯍꯟꯗꯛ ꯇꯤꯝ ꯑꯅꯧꯕ ꯀꯟꯇ꯭ꯔꯤ ꯑꯗꯨꯝ ꯌꯥꯕ ꯉꯥꯛꯇ ꯆꯪꯉꯦꯅꯦ
ꯎꯝ ꯌꯥꯏꯌꯦ ꯍꯩꯔꯦꯅ ꯆꯪꯉꯛꯑꯕꯅꯦꯀꯣ
ꯎꯝ ꯍꯣꯔꯦꯟ ꯀꯩꯅꯣ ꯆꯍꯤꯁꯦ ꯊꯥꯔꯇꯤꯗꯤ ꯁꯨꯗ꯭ꯔꯤ ꯁꯨꯒꯦ ꯇꯧꯔ ꯂꯩ
ꯑꯁ ꯊꯤ ꯑꯍꯟꯅꯤꯅꯦ ꯑꯗꯨꯗꯤ ꯕ꯭ꯔꯣꯁꯦ
ꯍꯣꯏ ꯑꯩꯗꯤ
ꯑꯩꯗꯤ ꯇ꯭ꯋꯦꯟꯇꯤ ꯇꯨ ꯔꯟꯅꯤꯡꯅꯦ
ꯈꯪꯗꯕ ꯀꯥꯟꯗꯅ ꯄꯅꯦꯀꯣ
ꯍꯥ
ꯈꯣ ꯈꯪꯗ꯭ꯔꯒ ꯆꯍꯤꯁꯦ ꯑꯗꯨꯝ ꯂꯥꯛꯄꯅꯦꯕ
ꯑꯗꯨꯅꯦ ꯆꯍꯤ ꯑꯅꯧꯕ ꯂꯥꯛꯄ ꯈꯨꯗꯤꯡ ꯎꯝ ꯑꯩ ꯀꯣꯂꯦꯁ ꯀꯥꯏ
ꯁꯤ ꯂꯝꯄꯥꯛꯇ ꯀꯥꯕ꯭ꯔꯥ ꯆꯤꯡꯗ ꯀꯥꯕ꯭ꯔꯥ
ꯀꯣꯂꯦꯖꯇꯤ ꯁ꯭ꯋꯥꯏꯗ ꯁꯍꯔꯗ ꯀꯪꯂꯩꯄꯥꯛꯀꯤ ꯁꯍꯔꯗ
ꯕ꯭ꯔꯣꯁꯦ ꯆꯤꯔꯨ ꯃꯥꯜꯂꯦꯀꯣ
ꯎꯝ ꯆꯤꯔꯨꯅꯦ ꯕ꯭ꯔꯣꯗꯤ ꯃꯥꯜꯂꯦ
ꯍꯣ ꯍꯣ ꯍꯣꯏ ꯃꯥꯅꯦ ꯑꯩꯒꯤ ꯃꯤꯡꯗꯨꯅ ꯈꯪꯕ꯭ꯔꯣ ꯑꯗꯨꯒ ꯑꯩꯒꯤ ꯇꯣꯟꯗꯅ ꯈꯪꯕ꯭ꯔꯣ ꯀꯃꯥꯏꯅ ꯈꯪꯕ꯭ꯔꯣ
ꯃꯤꯡꯗꯁꯨ ꯈꯪꯉꯦ ꯈꯣꯟꯁꯨ ꯑꯗꯨꯝ ꯀꯕꯨꯏ ꯃꯆꯥ ꯃꯥꯜꯂꯦꯕ
ꯑꯩꯒꯤ ꯃꯤꯡ ꯊꯣꯛꯄ꯭ꯔꯣꯅꯦ
ꯑꯥ ꯃꯤꯡꯗꯣ ꯒꯣꯜꯁꯣꯟ ꯔꯤꯌꯥꯃꯤ ꯍꯥꯏꯅ ꯊꯣꯛꯏꯅꯦ
ꯑꯣ ꯑꯣ ꯑꯣ
ꯑꯩꯗꯣ ꯑꯩꯒꯤ ꯃꯤꯡꯗꯤ ꯍꯞ ꯍꯥꯞꯇꯕꯅꯦꯕꯗꯣ ꯀꯃꯥꯏꯅ
ꯎꯝ ꯂꯩꯕ ꯅꯨꯡꯉꯥꯏꯕ꯭ꯔꯣ ꯕ꯭ꯔꯣ ꯍꯣꯁꯇꯦꯜꯗꯤ
ꯑꯁ ꯂꯩꯕꯁꯦ ꯎꯝ ꯑꯗꯨꯝ ꯅꯨꯡꯉꯥꯏꯗꯤ ꯅꯨꯡꯉꯥꯏꯗꯥ ꯑꯗꯣ ꯍꯟꯗꯛ ꯁꯝꯃꯔ ꯕ꯭ꯔꯦꯛꯇꯤ ꯄꯤꯕꯅꯦꯕ
ꯎꯝ ꯃꯤ ꯌꯥꯝꯕ꯭ꯔꯣ
ꯌꯥꯝꯃꯦ ꯑꯗꯨ ꯑꯌꯥꯝꯕꯗꯤ ꯁꯝꯃꯔ ꯕ꯭ꯔꯦꯛ ꯂꯩꯕꯅꯤꯅ ꯑꯌꯥꯝꯕꯗꯤ ꯆꯠꯇꯤ ꯆꯠꯈ꯭ꯔꯦ ꯑꯗꯨ
ꯑꯣ
ꯍꯟꯗꯛ ꯑ ꯌꯥꯝ ꯅꯨꯡꯉꯥꯏ ꯌꯨꯝ ꯆꯠꯄꯗ ꯌꯥꯝ ꯅꯨꯡꯉꯥꯏꯇꯕꯀꯣ ꯅꯪꯒ
ꯎꯝ
ꯏꯌꯥꯡ ꯏꯌꯥꯝꯕꯁꯨ ꯈꯔ ꯈꯔ ꯂꯩ ꯑꯗꯨ ꯅꯨꯡꯉꯥꯏꯇꯕꯒꯤ
ꯃꯤ ꯌꯥꯝꯕ꯭ꯔꯣ ꯕ꯭ꯔꯣꯈꯣꯏ ꯍꯣꯁꯇꯦꯜꯗꯤ ꯃꯤ ꯌꯥꯝꯕ꯭ꯔꯣ
ꯃꯤ ꯁꯦꯚꯦꯟꯇꯤ ꯑꯩꯠꯇꯤ ꯂꯩꯔꯥ
ꯑꯣꯁ ꯌꯥꯝꯃꯤꯅꯦ ꯑꯗꯨꯗꯤ ꯌꯥꯝꯃꯤꯀꯣ
ꯕ꯭ꯔꯣ ꯍꯟꯗꯛꯇꯤ ꯑꯌꯥꯝꯕꯗꯤ ꯌꯨꯝ ꯆꯠꯄꯅꯤꯅ ꯍꯣꯁꯇꯦꯜꯁꯦ ꯎꯝ ꯀꯩꯅꯣ ꯌꯥꯝ ꯁꯥꯏꯂꯦꯟ ꯑꯣꯏꯅ ꯂꯩꯗ
ꯑꯣ ꯃꯦꯅꯦꯖ ꯇꯧꯕꯗꯤ ꯈꯔꯗꯤ ꯋꯥꯒꯅꯤꯗ ꯃꯤ ꯌꯥꯝꯕꯒꯤꯀꯣ
ꯍꯣꯏ ꯍꯣꯏ ꯕ꯭ꯔꯣꯗꯤ ꯔꯦꯟ ꯂꯩꯕ ꯃꯥꯜꯂꯤꯀꫭ
ꯎꯝ ꯔꯦꯟꯗ ꯂꯩꯌꯦ ꯇ꯭ꯔꯥꯏꯞꯇꯤ ꯂꯣꯏꯅ ꯁꯨꯕ꯭ꯔꯣ ꯕ꯭ꯔꯣ ꯍꯣꯏ ꯍꯣꯁꯇꯦꯜꯗꯣ
ꯍꯣꯏ ꯁꯨꯌꯦ ꯁꯨꯕꯅꯦ
ꯆꯤꯔꯨ ꯃꯆꯥꯁꯨ ꯌꯥꯎꯔꯝꯅꯤꯅ
ꯆꯤꯔꯨ ꯃꯆꯥ ꯏꯃꯥꯟꯅꯕ ꯑꯃ ꯆꯤꯔꯨ ꯃꯆꯥ ꯌꯥꯎꯋꯦ
ꯎꯝ ꯑꯦꯝ ꯗꯤ ꯌꯨꯒꯤ ꯍꯣꯁꯇꯦꯜꯗ ꯂꯩꯕ꯭ꯔꯣ ꯕ꯭ꯔꯣꯁꯦ
ꯑꯥ ꯑꯗꯨꯗ ꯅꯠꯇꯦ ꯑꯩꯗꯤ
ꯑꯣ ꯑꯣ ꯕ꯭ꯔꯣꯗꯤ ꯍꯧꯖꯤꯛ ꯍꯧꯖꯤꯛꯁꯦ ꯀꯩ ꯍꯣꯠꯅꯔꯤꯒꯦ
ꯁꯨꯝꯅꯗꯨꯝ ꯀꯣꯂꯦꯖ ꯀꯥꯕꯅꯤꯗ
ꯑꯣ ꯁꯤꯃꯤꯁꯇꯔ ꯀꯌꯥ ꯑꯣꯏꯔꯕꯣ
ꯁꯤꯃꯤꯁꯇꯔ ꯎꯝ ꯁꯤꯃꯤꯁꯇꯔ ꯑꯩꯈꯣꯏ ꯑꯩꯈꯣꯏꯗꯣ ꯁꯤꯃꯤꯁꯇꯔ ꯑꯣꯏꯅ ꯀꯥꯎꯟ ꯇꯧꯗꯦꯕ ꯑꯗꯨꯒꯤ
ꯑꯣ ꯏꯌꯔ ꯏꯌꯔꯂꯤ ꯆꯠꯄ꯭ꯔꯣꯀꯣ ꯐꯥꯔꯁ ꯏꯌꯔꯁꯤ
ꯑꯣꯏ ꯌꯥꯅꯤ ꯐꯣꯔꯠ ꯏꯌꯔ ꯐꯣꯔꯠ ꯏꯌꯔ ꯆꯠꯈ꯭ꯔꯦ ꯕ꯭ꯔꯣꯗꯤ
ꯑꯩ ꯁꯤꯀꯦꯟ ꯏꯌꯔꯅꯤ
ꯀꯩ ꯀꯩ ꯁꯕꯖꯦꯛ ꯂꯧꯔꯤꯅꯣ꯫
ꯄꫭꯜ ꯁꯥꯏꯟꯁ ꯂꯧꯑꯦ꯫
ꯕ꯭ꯔꫭꯗꯤ ꯀꯩ ꯁꯕꯖꯦꯛ ꯂꯧꯒꯦ꯫
ꯑꯩꯁꯦ ꯑꯥ ꯍꯥꯟꯅ ꯍꯥꯟꯅ ꯒ꯭ꯔꯦꯆꯨꯋꯦꯠ ꯇꯧꯔꯛꯄ ꯀꯥꯟꯗꯗꯤ ꯕꫭꯇꯥꯅꯤ ꯂꯧꯋꯦ꯫
ꯑꯥ꯫ ꯍꯧꯖꯤꯛꯅ ꯀꯩ ꯂꯧꯕ꯫
ꯍꯧꯖꯤꯛꯅ ꯍꯧꯖꯤꯛꯅ ꯑꯩꯅ ꯎ ꯃꯦꯗꯤꯀꯦꯜ ꯀꯣꯂꯦꯖꯗ ꯀꯥꯔ ꯂꯩꯕꯀꯣ꯫
ꯑꯣ ꯑꫭ꯫
ꯍꯥꯟꯅ ꯍꯥꯟꯅ ꯀꯣꯂꯦꯖ ꯀꯥꯔꯒ ꯂꯣꯏꯔꯒ ꯑꯩꯅ
ꯑꯣ꯫ ꯂꯩꯕ ꯈꯣꯠꯄꯗꯤ ꯅꯨꯡꯉꯥꯏꯕ꯭ꯔꯣ ꯍꯣꯁꯇꯦꯜꯗꯤ꯫
ꯁ꯭ꯇꯦꯜ ꯑꯗꯨꯝ ꯅꯨꯡꯉꯥꯏꯗ ꯑꯗꯨ ꯎꯝ ꯔꯦꯟ ꯂꯩꯕꯗꯅꯤ ꯅꯨꯡꯉꯥꯏꯗ ꯆꯥꯛ ꯊꯣꯡꯕ ꯈꯛꯇ ꯋꯥꯏ ꯍꯥꯏꯕꯨ
ꯑ ꯑ ꯑꯗꯨꯅꯦ꯫ ꯑꯗꯨꯈꯗꯅꯦ ꯍꯣꯁꯇꯦꯜ ꯂꯩꯕ ꯅꯨꯡꯉꯥꯏꯕ ꯍꯥꯏꯁꯦ ꯆꯥꯛ ꯍꯦꯟꯁꯥꯡ ꯃꯣꯏꯅ ꯊꯣꯡꯉ ꯄꯤꯕꯗꯨꯅꯤꯅꯦ ꯍꯥ꯫
ꯎꯝ ꯑꯗꯨ ꯆꯥꯛ ꯊꯣꯡꯕꯁꯨ ꯑꯗꯨꯝ ꯏꯟꯁꯥꯡ ꯑꯍꯥꯎꯕ ꯂꯩꯔꯗꯤ ꯑꯗꯨꯝ ꯊꯣꯡꯕꯗꯤ ꯅꯨꯡꯉꯥꯏꯗ꯫ ꯏꯁꯥꯡ ꯑꯍꯥꯎꯕ ꯂꯩꯇ꯭ꯔꯒ ꯗꯥꯜꯒꯨꯝꯕ ꯊꯣꯡꯉꯒ ꯆꯥꯕꯗꯨ
ꯎꯝ꯫ ꯑꯗꯨꯒꯤ ꯒꯠꯁ ꯌꯧꯗꯦ ꯍꯥ꯫
ꯎꯝ꯫
ꯃꯥꯅꯦ ꯃꯥꯅꯦ ꯑꯥꯃꯨꯛꯀ ꯇꯨꯝꯔꯒ ꯍꯧꯒꯠ ꯇꯣꯏꯔꯥ ꯀꯥꯃꯥꯏ ꯇꯧꯕꯔꯥ ꯅꯪ
ꯑꯩ ꯎꯝ ꯉꯥꯏꯍꯥꯛ ꯇꯨꯝꯒꯦ ꯇꯧꯕꯅꯦ ꯉꯥꯏꯍꯥꯛ ꯇꯨꯝꯃꯒ ꯑꯥꯔꯖꯦꯟꯇꯤꯅꯥꯒꯤ ꯃꯦꯠꯆꯇꯣ
ꯎꯝ꯫
ꯀꯩꯅꯣꯃꯥ ꯑꯩ ꯑꯂꯥꯝ ꯊꯝꯒꯤꯅꯤꯕ꯫ ꯑꯂꯥꯝ ꯊꯝꯃꯒ ꯍꯧꯒꯠꯂꯒ ꯌꯦꯡꯕꯅꯤ꯫
ꯅꯊꯟꯗ ꯌꯦꯡꯗꯣꯏꯔꯣ ꯅꯣꯏ ꯐ꯭ꯔꯦꯟ ꯈꯣꯏ ꯄꯨꯟꯅ ꯌꯦꯡꯗꯣꯏꯔꯣ꯫
ꯑꯩꯗꯤ ꯏꯊꯟꯇ ꯌꯦꯡꯉꯦ ꯐꯣꯟꯗ ꯔꯦꯟꯠꯗꯥ ꯂꯩꯕꯅꯤꯅ
ꯍꯣꯏ ꯍ‌ꯣꯏ꯫ ꯅꯪꯒꯤ ꯅꯃꯥꯟꯅꯕ ꯈꯣꯏꯗꯤ ꯌꯦꯡꯗꯕ꯭ꯔꯣ ꯅꯪ ꯅꯣꯏ ꯍꯧꯖꯤꯛ ꯂꯩꯃꯤꯟꯅꯕ ꯅꯠꯇ꯭ꯔꯣ꯫
ꯌꯦꯡꯉꯦ ꯃꯣꯏꯁꯨ ꯎꯝ ꯑꯗꯣ ꯃꯣꯏꯗꯤ ꯃꯣꯏꯁꯨ ꯃꯣꯏ ꯃꯁꯥ ꯃꯁꯥꯒꯤ ꯐꯣꯟꯗ ꯌꯦꯡꯉꯤꯗ꯫
ꯑꯣ꯫ ꯍꫭꯏ ꯑꯁꯤ ꯑꯌꯨꯛꯇꯤ ꯄꯣꯔꯇꯨꯒꯥꯜ ꯈꯣꯏꯅ ꯉꯝꯅꯤꯅ ꯍꯣꯁꯇꯦꯜꯁꯦ ꯂꯥꯎꯈ꯭ꯔꯦꯅꯦ꯫
ꯃꯗꯥꯎꯅꯤꯗ ꯃꯣꯏꯗꯣ꯫ ꯗꯎ ꯌꯥꯈꯤꯕ ꯍꯥꯏ ꯇꯥꯔꯦ ꯍꯥ ꯎꯝ꯫
ꯐꯥꯏꯅꯜ ꯒꯌ꯭ꯥꯟ ꯇꯥꯗ꯭ꯔꯦꯗ ꯇꯦꯛꯅꯣꯂꯣꯖꯤ ꯋꯥꯡꯃꯟꯗꯅ ꯑꯣꯞꯁꯥꯏꯠ ꯁꯨ ꯑꯩꯈꯣꯏꯗ ꯎꯁꯨ ꯎꯍꯥꯎꯗ꯭ꯔꯦ ꯑꯗꯣ ꯑꯣꯞꯁꯥꯏꯠ ꯅꯤ ꯍꯥꯏꯔꯛꯈ꯭ꯔꯦ꯫
ꯑꯗꯨꯅꯦ꯫ ꯕ꯭ꯔꯣꯗꯤ ꯀꯥꯏꯗ ꯌꯦꯡꯕ꯭ꯔꯣ ꯕꯣꯜꯗꯤ ꯑꯗꯨ ꯄꯨꯂꯞ ꯌꯦꯡꯃꯤꯟꯅꯕ꯭ꯔꯣ꯫
ꯑ ꯑꯁ ꯏꯃꯥꯟꯅꯕ ꯈꯣꯏ ꯂꯩꯕ ꯀꯥꯟꯗꯤ ꯑꯗꯨꯝ ꯄꯨꯜꯂꯞ ꯌꯦꯡꯃꯤꯟꯅꯕꯅꯦꯕ ꯑꯗꯣ ꯃꫭꯏ ꯍꯟꯗꯛ ꯑꯌꯥꯝꯕ ꯌꯨꯝ ꯆꯠꯈ꯭ꯔꯕꯅꯤꯅꯀꯣ ꯑꯩꯁꯨ ꯑꯗꯨꯗ ꯑꯗꯨꯝ ꯐꯣꯟꯗꯨꯅ ꯏꯊꯟꯇ ꯌꯦꯡꯉꯦ ꯍꯣꯏ꯫
ꯍꯧꯖꯤꯛꯇꯤ ꯏꯊꯟꯇ ꯂꯩꯕ꯭ꯔꯣ ꯍꯧꯖꯤꯛ꯫
ꯑ ꯑꯩꯒꯤ ꯖꯨꯅꯤꯌꯔ ꯈꯣꯏꯗꯤ ꯂꯩꯌꯦꯀꯣ꯫ ꯑꯗꯨ ꯑꯩꯒꯤ ꯕꯦꯠꯁꯤꯅꯗꯤ ꯑꯌꯥꯝꯕ ꯌꯨꯝ ꯆꯠꯈ꯭ꯔꯦꯕ ꯑꯩꯒꯤ ꯔꯨꯝꯃꯦꯠ ꯑꯃꯥꯒ ꯈꯛꯇ ꯂꯩꯌꯦ ꯑꯗꯣ ꯃꯥꯁꯦ ꯕꯣꯜ ꯌꯥꯝ ꯌꯦꯡꯗꯕꯅꯤꯗ
ꯑꯆꯠꯆꯥ
ꯍꯌꯦꯡ ꯍꯌꯦꯡꯗꯤ ꯀꯔꯤ ꯇꯧꯅꯤ
ꯍꯌꯦꯡꯁꯦ ꯑꯩ ꯊꯕꯛ ꯁꯨꯇꯤꯗꯤ ꯍꯣꯏ ꯂꯩꯕꯨꯗꯤ ꯂꯩꯅꯤ ꯑꯗꯣ ꯑꯩ ꯍꯌꯦꯡꯗꯤ ꯊꯕꯛ ꯇꯣꯛꯀꯗꯧꯕ ꯊꯕꯛ ꯑꯃ ꯆꯠꯀꯦ ꯇꯧꯕ
ꯕ꯭ꯔꯣꯁꯦ ꯕꯣꯜꯁꯨ ꯁꯅꯥꯕ꯭ꯔꯣ ꯆꯨꯝꯅ ꯌꯦꯡꯕ ꯈꯛꯇꯪꯔꯣ
ꯁꯥꯅꯩꯑꯦ ꯕ꯭ꯔꯣꯗꯤ ꯁꯥꯅꯕ꯭ꯔꯣ
ꯁꯥꯅꯩꯏꯌꯦ ꯁꯥꯅꯩꯏꯌꯦ ꯉꯥꯔꯥꯡꯁꯨ ꯁꯥꯅꯩꯌꯦ ꯉꯁꯤꯁꯨ ꯁꯥꯅꯕ ꯆꯠꯂꯦ ꯑ ꯍꯌꯦꯡꯁꯨ ꯁꯥꯅꯒꯅꯤ ꯑꯥ
ꯑꯣ
ꯕꯣꯜ ꯁꯥꯟꯅꯕ ꯅꯠꯇ꯭ꯔꯗꯤ ꯁꯤ ꯂꯝꯄꯥꯛꯇꯗꯤ ꯑꯦꯟꯖꯣꯏ ꯇꯧꯅꯤꯡꯉꯥꯏ ꯈꯪꯗꯦꯗ
ꯑꯗꯨꯅꯦ ꯈꯨꯟꯗꯗꯤ ꯈꯨꯟꯗꯗꯤ ꯑꯗꯨꯝ ꯍꯥ ꯏꯚꯤꯅꯤꯡꯗꯁꯨ ꯑꯗꯨꯝ ꯑꯦꯕ꯭ꯔꯤꯗꯦ ꯁꯥꯟꯅꯕꯅꯤꯅ ꯁꯤꯗꯗꯤ ꯁꯥꯟꯅꯐꯝꯁꯨ ꯂꯩꯇꯦꯕ ꯁ꯭ꯋꯥꯏꯗꯗꯤ
ꯎꯝ ꯍꯣꯢ ꯇꯥ꯭ꯔꯞ ꯇ ꯁꯥꯅꯕꯁꯨ ꯑꯗꯨꯝ ꯄꯩꯁꯥ ꯆꯠꯄꯒꯤꯀꯣ
ꯎꯝ ꯇꯥꯔꯞꯇꯁꯨ ꯑꯗꯨꯝ ꯑꯗꯨꯝ ꯆꯠꯄ꯭ꯔꯣ ꯃꯔꯛ ꯃꯔꯛꯇ
ꯍꯣꯏ ꯑ ꯇꯔꯞꯇ ꯉꯥꯛꯇꯅꯦꯗ ꯑꯩꯈꯣꯏꯅ ꯁꯥꯟꯅꯕꯗꯣ ꯂꯥꯝꯄꯥꯛ ꯂꯩꯇꯦꯗ
ꯑꯣ ꯄꯩꯁꯥ ꯊꯤꯕꯗꯤꯅꯦ ꯋꯥꯔꯤꯁꯦ ꯇꯥꯔꯞꯇ ꯁꯥꯟꯅꯕꯁꯨ ꯍꯥ
ꯍꯣꯢ ꯍꯣꯏ ꯆꯨꯝꯃꯦ ꯆꯨꯝꯃꯦ ꯉꯁꯤꯁꯨ ꯀꯩꯅꯣ ꯉꯁꯤꯁꯨ ꯄꯨꯡ ꯑꯅꯤꯅꯦ ꯁꯥꯟꯅꯔꯤꯗꯣ
ꯑꯣ
ꯅꯨꯡꯉꯥꯏꯗꯤ ꯍꯁꯅ ꯐꯔꯗꯤ ꯐꯔꯦ ꯍꯥꯏꯕꯠ ꯆ ꯑꯗꯨ ꯆꯅꯤ
ꯍꯧꯖꯤꯛ ꯑꯩ ꯍꯧꯖꯤꯛ ꯍꯟꯅꯨꯔ ꯀꯥꯟꯁꯤꯗ ꯄ꯭ꯔꯣꯐꯦꯁꯅꯦꯜ ꯑꯣꯏꯅ ꯁꯜꯂꯒꯦꯗꯤ ꯌꯥꯔꯔꯣꯏꯗ ꯍꯥꯛꯆꯥꯡ ꯐꯅꯕ ꯁꯥꯟꯅꯕꯅꯤꯗ
ꯍꯣꯏ ꯆꯥꯅꯤꯡꯉꯩ ꯀꯣ
ꯑꯗꯨꯅꯦ ꯆꯥꯛ ꯆꯪꯅꯤꯡꯉꯥꯏ ꯍꯛꯆꯥꯡ ꯐꯅꯤꯡꯉꯥꯏꯀꯣ ꯑꯥ ꯋꯥꯔꯗꯤ ꯇꯨꯝꯕꯁꯨ ꯐꯖꯅ ꯇꯨꯝꯃꯦꯕ
ꯑꯗꯨꯒ
ꯅꯠꯇ꯭ꯔꯣ
ꯀꯣꯛꯀꯨꯝꯕꯁꯨ ꯑꯗꯨꯝ ꯐ꯭ꯔꯦꯁ ꯑꯣꯏꯕꯅꯤꯗ ꯀ ꯟꯒꯨꯝꯕ ꯌꯦꯡꯔꯒ ꯇꯨꯝꯃꯒ ꯂꯩꯕꯁꯨ ꯂꯩꯔꯒ ꯂꯥꯢꯔꯤꯛ ꯄꯥꯕꯁꯨ ꯅꯨꯡꯉꯥꯢꯇꯦꯕ
ꯎꯝ ꯃꯥꯅꯦ
ꯄꯣꯜ ꯁꯥꯏꯟꯁꯦ ꯀꯃꯥꯏ ꯇꯧꯋꯦ
ꯅꯨꯡꯉꯥꯏꯌꯦ ꯑꯗꯨꯝ ꯄꯣꯜ ꯁꯥꯏꯟꯁꯦ
ꯅꯣꯏ ꯆꯍꯤ ꯍꯥꯞ ꯍꯟꯗꯛꯗꯤ ꯆꯍꯤ ꯃꯔꯤ ꯑꯣꯏꯕꯔꯥꯀꯣ
ꯑꯧ ꯑꯣꯏꯕꯅꯦ ꯑꯗꯣ ꯑꯍꯨꯝꯈꯛ ꯇꯝ ꯑꯍꯨꯝꯈꯛ ꯇꯝꯂꯁꯨ ꯌꯥꯕꯅꯤꯗ
ꯍꯥꯟꯅ ꯑꯩꯅ ꯇꯝꯕ ꯀꯥꯟꯗ ꯑꯍꯨꯝ ꯑꯍꯨꯝ ꯈꯛ ꯃꯔꯤ ꯊꯣꯛꯇ꯭ꯔꯤꯕ ꯑꯩꯅ ꯇꯝꯕ ꯂꯣꯏꯕ ꯀꯥꯟꯗꯅ ꯃꯔꯤ